ꯎꯝ ꯍꯜꯂꯣ
ꯂꯣ
ꯇꯥꯕ꯭ꯔ ꯀꯩꯗꯧꯕ꯭ꯔꯥ
ꯆꯥꯛ ꯆꯥꯇꯣꯛꯄꯒ ꯂꯣꯏꯔꯒ ꯐꯝꯃꯤꯅꯦ
ꯎꯝ ꯑꯩꯁꯨ ꯆꯥꯛꯇꯥꯕ ꯂꯣꯏꯔꯒ ꯏꯔꯨꯔꯒ ꯍꯧꯖꯤꯛꯇꯤ ꯂꯦꯞ ꯗ꯭ꯔꯒ ꯂꯩꯅꯦ
ꯑꯣ ꯅꯪꯒꯤ ꯅꯅꯥ ꯅꯨꯨꯄꯤꯗꯣ
ꯎꯝ
ꯀꯩꯗꯧꯕ꯭ꯔꯥ ꯁꯤꯗ
ꯍꯟꯗꯛꯀꯥꯟ ꯃꯥ ꯀꯣꯟ ꯇꯨꯁꯤꯔꯥ ꯍꯥꯏꯔꯒ ꯂꯩꯕꯅꯦ
ꯑꯣ
ꯍꯌꯦꯡ ꯍꯧꯅꯤꯡꯉꯥꯏ ꯃꯥꯜꯂꯦ
ꯅꯍꯥꯟꯗꯣ ꯑꯩ ꯃꯣꯏꯒꯤ ꯌꯨꯝꯗ ꯆꯪꯉꯦꯕꯀꯣ ꯌꯨꯝ ꯕꯔꯥ ꯊꯤꯅꯤꯡꯉꯥꯏ
ꯑꯣ
ꯃꯥꯗꯤ ꯑꯩꯉꯣꯟꯗ ꯑꯩꯕꯨ ꯎꯕ ꯃꯥꯜꯂꯦ ꯑꯩꯗꯤ ꯃꯥꯕꯨ ꯎꯗꯕ
ꯎꯝ
ꯑꯗꯨꯒꯤ ꯃꯥꯅ ꯂꯥꯛꯑꯒ ꯑꯩꯁꯨꯦ ꯎꯏꯠ ꯅꯪꯒ꯭ꯔ ꯍꯥꯏꯅ ꯑꯩꯁꯦ ꯃꯥꯁꯨꯦ ꯍꯣꯏ ꯑꯗ ꯀꯩꯗꯧꯕꯔꯣ ꯍꯥꯏꯔꯒ ꯑꯁꯤ ꯏꯅꯦꯒ ꯂꯩꯃꯤꯟꯅꯕꯅꯦ ꯑꯩ ꯑꯗꯨꯃꯥꯏꯅ ꯍꯥꯏ
ꯎꯝ
ꯅꯣꯏꯅꯅꯦꯒꯤ ꯌꯨꯝ ꯑꯣꯏꯕ ꯃꯥꯜꯂꯦꯀꯣ ꯑꯗꯨ
ꯑ ꯑꯣꯏꯌꯦꯦ ꯍꯥꯏꯌꯦꯦ
ꯍꯣꯏ ꯍꯅꯨꯕꯤ ꯑꯃ ꯂꯥꯛꯑꯦꯕꯀꯣ ꯑꯗꯣ ꯑꯩꯈꯣꯏꯒꯤ ꯑꯩꯈꯣꯏꯒꯤ ꯀꯩꯅꯣ ꯇꯣꯟ ꯉꯥꯡꯉꯦꯕ ꯃꯥꯗꯣ
ꯍꯣꯏ ꯑꯩꯈꯣꯏ ꯈꯨꯟꯒꯤ ꯃꯤꯅꯦ
ꯑꯗꯨꯒꯤꯅꯦ ꯕꯕꯣ ꯑꯩꯁꯨ ꯈꯜꯂꯤꯅꯦ
ꯑꯩꯈꯣꯏ ꯑꯩꯈꯣꯏ ꯄꯥꯔꯋꯥꯟꯒꯤ ꯃꯤ ꯑꯩꯈꯣꯏ ꯏꯃꯥꯟꯕꯤ ꯑꯩꯈꯣꯏꯗꯣ ꯈꯪꯕ꯭ꯔꯥ
ꯃꯣꯏ ꯃꯄꯥꯒꯤ ꯃꯆꯦ ꯃꯆꯦ ꯍꯥꯏꯕ꯭ꯔꯥ ꯃꯄꯥꯒꯤ ꯃꯆꯦ ꯍꯥꯏꯕ꯭ꯔꯣ
ꯄꯇꯔꯒꯤ ꯃꯆꯥꯅꯨꯄꯤ
ꯈꯪꯉꯤ
ꯑꯗꯨꯒꯤ ꯃꯅꯦ ꯃꯅꯦꯅꯦ
ꯑꯥ ꯑꯗꯨꯗꯤ ꯄꯥꯁꯇꯥꯒꯤ ꯃꯆꯦ ꯑꯣꯏꯔꯦ
ꯍꯣꯏ ꯑꯦ ꯃꯅꯥꯎ ꯅꯨꯄꯤ ꯃꯥꯜꯂꯦ
ꯅꯪꯅ ꯄꯤꯔꯣꯅꯦ
ꯎꯝ ꯃꯥ ꯑꯗꯣ ꯑꯍꯟ ꯑꯍꯟꯉꯣꯟꯗ ꯂꯨꯍꯣꯡꯕꯀꯣ ꯑꯃꯨꯛ
ꯑꯥ
ꯑꯗꯨꯒꯤꯅꯦ ꯃꯆꯥ ꯑꯅꯤ ꯂꯩꯕꯅꯦ
ꯅꯨꯄꯥꯔꯣ
ꯅꯨꯄꯥ ꯑꯃ ꯑꯗꯨꯒ ꯅꯨꯄꯤ ꯑꯃ
ꯎ ꯑꯗꯨ ꯅꯨꯄꯤ ꯑꯣꯏꯔꯝꯒꯅꯤ ꯑꯩ ꯅꯍꯥꯟ ꯎꯕꯗꯣ ꯅꯪꯒꯤ ꯅ ꯅꯎꯒꯤ
ꯎꯝ
ꯆꯠꯂꯝꯃꯦ ꯌꯌꯨꯝ ꯊꯤ ꯊꯤꯔꯒ ꯀꯣ ꯑꯁ ꯀꯩꯅꯣ ꯔꯒꯅꯤ
ꯎꯝ ꯊꯤꯕꯗꯤ ꯐꯪꯕ꯭ꯔꯥ ꯐꯪꯗꯤ ꯐꯪꯕ꯭ꯔꯥ
ꯐꯪꯉ ꯐꯪꯉꯤ ꯍꯣꯏ ꯑꯗꯨꯒ ꯃꯃꯟ ꯇꯥꯡꯕ ꯑꯗꯨꯃꯥꯏꯅ ꯇꯧꯕ ꯋꯥ
ꯎꯝ
ꯕꯗꯣ ꯑꯩꯒꯤ ꯏꯅꯦꯒꯃꯤꯅ ꯂ ꯀꯣ
ꯎꯝ
ꯑꯗꯨꯝ ꯈꯔ ꯉꯝꯗꯦꯕ ꯅꯥꯔꯒ ꯂꯩꯅꯦꯕ
ꯎꯝ ꯎꯝ
ꯃꯊꯟꯇ ꯂꯤꯕꯗꯣ ꯁꯦꯔꯥꯡ ꯔꯥꯎꯅꯤꯡ ꯑꯗꯣ
ꯎꯝ
ꯑꯗꯣ ꯃꯊꯟꯇ ꯂꯩꯕ ꯅꯨꯡꯉꯥꯏꯇ꯭ꯔꯒꯦꯀꯣ
ꯎꯝ
ꯖꯤꯕꯆꯔꯀꯅꯦꯕ
ꯑꯗꯨ ꯑꯗꯨꯗ ꯂꯩꯔꯒꯦꯔꯥ ꯊꯤꯐꯝ ꯐꯝꯗ
ꯎꯝ ꯀꯩꯅꯣ ꯊꯥꯈꯤꯕꯅꯦ ꯑꯗꯨꯗ
ꯑꯃꯨꯛ ꯍꯥꯏꯌꯣ ꯂꯩꯔꯔꯣꯏ ꯍꯥꯏꯕ ꯎꯝ
ꯂꯩꯔꯣꯏ ꯍꯥꯏꯕꯀꯣ ꯑꯗꯨ ꯅꯅꯥꯪꯎ ꯅꯨꯄꯤꯗ ꯇꯦꯛꯁ ꯊꯥꯕꯅꯦꯕ ꯑꯩꯗꯣ ꯑꯗꯨꯗ ꯂꯩꯔꯣꯏꯦ ꯁꯕꯤꯒꯅꯨꯀꯣ ꯍꯥꯏꯔ ꯃꯥꯗ ꯁꯥꯎꯗꯦ ꯁꯥꯑꯣꯗꯦ ꯍꯥꯏꯅ ꯑꯃꯣꯖꯤ ꯑꯃꯥ ꯊꯔꯛꯏ
ꯑꯗꯨ ꯍꯥꯏꯔꯒ ꯅꯍꯥꯟ ꯅꯍꯥꯟ ꯑꯩꯈꯣꯏ ꯑꯩꯈꯣꯏ ꯁ꯭ꯀꯨꯜꯒꯤ ꯍꯥꯏ ꯁ꯭ꯀꯨꯜꯒꯤ ꯀꯩꯅꯣ ꯕꯨꯛ ꯏꯁꯇꯣꯔꯗ ꯐꯝꯕ ꯑꯍꯟ ꯑꯍꯟꯗꯣ ꯍꯥꯅꯨꯕꯗꯣ ꯍꯥꯅꯨꯕ ꯁꯤꯕꯗꯣ ꯅꯨꯡꯁꯤꯔꯥ ꯃꯥꯗ
ꯍꯣꯏ ꯅꯨꯡꯁꯤꯌꯦ
ꯅꯥꯔꯒ ꯁꯤꯕ ꯃꯥꯜꯂꯦꯀꯣ
ꯑꯗꯨꯃꯥꯏꯅ ꯍꯥꯏꯕ ꯎꯝ ꯑꯗꯨꯝ ꯇꯥꯏꯌꯦ ꯅꯪ ꯂꯥꯎꯠ ꯁꯄꯤꯀꯔ ꯊꯝꯕ꯭ꯔꯥ ꯀꯔꯥ ꯑꯩꯒꯤ ꯚꯣꯏꯁꯇꯣ ꯑꯦꯀꯣ ꯑꯗꯨꯝ ꯇꯥꯏꯌꯦ
ꯊꯝꯗꯦ ꯅꯪꯒꯤ ꯚꯣꯏꯁꯁꯦ ꯉꯁꯤ ꯌꯥꯝ ꯀꯜꯂꯦ ꯀꯔꯤꯒꯤꯔꯥ ꯈꯪꯗꯦ
ꯎꯝ
ꯅꯪꯒꯤꯅꯦ ꯋꯥ ꯈꯔ ꯅꯨꯡꯉꯥꯏꯕ ꯃꯥꯜꯂꯦ ꯉꯁꯤꯁꯦ
ꯉꯁꯤ ꯑꯗꯨꯝ ꯅꯨꯡꯉꯥꯏꯌꯦ
ꯅꯪꯒꯤ ꯣꯏꯁꯗ ꯅꯪꯒꯤ ꯀꯩꯅꯣ ꯈꯟꯖꯦꯜꯗꯣ ꯌꯥꯝ ꯀꯥꯜꯂꯦ ꯉꯁꯤ
ꯑꯦ ꯅꯦꯠꯋꯥꯛꯁꯦ ꯌꯥꯝ ꯅꯨꯡꯉꯥꯏꯈ꯭ꯔꯕ ꯃꯥꯜꯂꯦ
ꯣꯡꯀꯂꯦ ꯑꯁ ꯇꯟꯖꯦ ꯑꯩ ꯑꯦꯛꯖꯥꯝꯁꯨ ꯌꯥꯝ ꯅꯛꯁꯤꯜꯂꯦ ꯍꯪꯆꯤꯠꯅꯦ ꯑꯦꯛꯖꯥꯝꯁꯦ ꯑꯗꯣ ꯄꯨꯡ ꯑꯃꯗ ꯍꯧꯔꯒ ꯄꯨꯡ ꯃꯔꯤꯗ ꯂꯣꯏꯗꯣꯏꯅꯦ
ꯑꯁ ꯌꯥꯝ ꯁꯥꯡꯉꯤꯀꯣ ꯁꯤꯦꯃꯤꯁꯇꯔ ꯑꯦꯛꯖꯥꯝꯅꯤꯀꯣ ꯑꯣ ꯐꯥꯔꯁ ꯏꯌꯥꯔ ꯂꯣꯏꯔꯅꯤꯀꯣ ꯍꯟꯗꯛꯀꯥꯟꯅ
ꯎꯝ ꯁꯦꯀꯦꯟꯁꯤ ꯑꯝꯇ ꯊꯥꯕ ꯂꯣꯏꯔꯗꯤ ꯂꯣꯏꯔꯅꯤ ꯍꯣꯏ
ꯑꯗꯨꯗꯤ ꯁꯀꯦꯟꯒꯤ
ꯑꯁ ꯃꯊꯪ ꯃꯊꯪꯗ ꯒ꯭ꯔꯦꯖꯨꯋꯦꯠ ꯇꯧꯔꯅꯤꯅꯦ
ꯎꯝ ꯑꯩꯈꯣꯏꯗꯤ ꯐꯣꯔ ꯏꯌꯥꯔ ꯇꯝꯃꯔꯒ ꯀꯅꯥꯁꯨ ꯀꯥꯅꯗꯕ
ꯅꯣꯡ ꯆꯨꯕ꯭ꯔꯣ
ꯇꯨꯗꯦ ꯉꯁꯥꯏ ꯏꯗꯤ ꯆꯨꯨꯔꯦ
ꯉꯁꯥꯏꯗꯣ ꯑꯩꯗ ꯑꯩꯈꯣꯏꯗꯣ ꯏꯁꯤꯡ ꯂꯩꯇꯕꯒꯤꯀꯣ
ꯎꯝ
ꯑꯩꯗ ꯁꯤꯟꯇꯦꯛꯁꯀꯤ ꯀꯩꯅꯣꯗꯣ ꯃꯈꯨꯝꯗꯣ
ꯎꯝ
ꯅꯣꯡ ꯆꯨꯔꯛꯀꯅꯤ ꯍꯥꯏꯅ ꯅꯣꯡꯗꯤ ꯆꯨꯗꯤ ꯆꯨꯔꯛꯑꯦꯕꯀ ꯀꯍ ꯑꯗꯨ ꯅꯣꯡꯒꯤ ꯈꯨꯆꯨꯗꯣ ꯌꯥꯝꯅ ꯀꯩꯅꯣ ꯀꯟꯗꯧ ꯃꯥꯜꯂꯦꯕ ꯑꯗꯨꯒꯤ ꯑꯩꯗ ꯁꯤꯟꯇꯦꯁꯀꯤ ꯃꯈꯐꯝꯗꯣ ꯂꯧꯊꯣꯛꯄꯅꯦꯕ ꯏꯁꯤꯡ ꯇꯥꯅꯤꯡꯉꯥꯏ ꯑꯗꯨꯒ ꯎꯁ ꯅꯣꯡ ꯆꯨꯔꯛꯄꯗꯣ ꯃꯤꯅꯤꯠ ꯇꯔꯥꯐꯥꯎ ꯐꯥꯗꯦ ꯏꯁꯤꯡ ꯂꯩꯗꯕꯒꯤꯀꯣ ꯏꯃꯥꯟꯅ
ꯎꯝ
ꯆꯠꯦ
ꯎꯝ ꯑꯣꯝ ꯑꯩꯈꯣꯏ ꯂꯩꯔꯤꯕ ꯃꯐꯝꯗ ꯏꯁꯤꯡꯗꯣ ꯌꯥꯝ ꯋꯥꯕ꯭ꯔꯥ
ꯅꯍꯥꯟꯅꯦ ꯏꯁꯤꯡꯗꯣ ꯌꯥꯝꯅ ꯀꯩꯅꯣ ꯆꯥꯡ ꯅꯥꯏꯅ ꯂꯥꯛꯀꯅꯦꯕꯀꯣ ꯇꯥꯕꯅꯦꯕ ꯁꯤꯡꯗꯣ ꯉꯁꯤꯁꯦ ꯉꯁꯤ ꯏꯁꯤꯡ ꯉꯁꯤꯃꯨꯛ ꯏꯁꯤꯡꯗꯣ ꯇꯥꯗꯣꯏꯅꯦꯕ ꯑꯗꯨꯒꯤ ꯏꯁꯤꯡ ꯂꯥꯛꯇꯕ ꯑꯁꯤ
ꯅꯈꯣꯏ ꯅꯈꯣꯏ ꯑꯍꯨꯝ ꯅꯆꯦ ꯑꯗꯨꯒ ꯅꯎ ꯅꯨꯄꯥ ꯑꯗꯨꯒ ꯅꯪ ꯑꯗꯨꯝ ꯂꯩ ꯂꯩꯔꯤꯕꯅꯤꯀꯣ ꯍꯟꯗꯛꯀꯥꯟꯁꯨ
ꯎꯝ ꯃꯥꯗꯣ ꯃꯃꯥꯟꯅꯕꯤ ꯌꯨꯝ ꯆꯠꯈꯤꯕꯒꯤ ꯃꯥ ꯃꯊꯟꯇ ꯂꯩꯕꯗꯣ
ꯎꯝ
ꯏꯉꯣꯟꯅ ꯂꯥꯕꯅꯦꯕ
ꯎꯝ
ꯑꯗꯣ ꯍꯣꯏ ꯌꯨꯝ ꯔꯥ ꯊꯤꯕꯗꯣ ꯃꯥꯁꯨ ꯂꯩꯅꯤꯡꯉꯥꯏꯅꯤ
ꯎꯝ
ꯈꯥꯗꯤ ꯀꯃꯦ ꯍꯣꯏ ꯈꯔꯗꯤ ꯀꯣꯝꯃꯦ ꯍꯥꯏꯗꯤ ꯌꯨꯝ ꯔꯥꯗꯨ ꯏꯃꯥ ꯏꯄꯥꯅ ꯀꯩꯗꯣ ꯊꯥꯔꯛꯑꯁꯨ ꯃꯥ ꯃꯥ
ꯃꯥꯒꯤ ꯁꯥꯏ ꯃꯥꯒꯤ ꯁꯥꯏꯠꯇꯅꯁꯨ ꯄꯩꯁꯥꯗꯣ ꯈꯔ ꯄꯨꯊꯣꯛꯔꯗꯤ ꯈꯔ ꯂꯥꯏꯗꯅ
ꯎꯝ ꯃꯥꯗꯣ ꯑꯣꯖꯥ ꯇꯧꯔꯒ ꯂꯩ ꯍꯥꯏꯕ ꯅꯠꯇ꯭ꯔꯣ
ꯇꯣꯛꯈ꯭ꯔꯦ ꯌꯥꯝ ꯋꯥꯏꯑꯦ ꯍꯥꯏ ꯃꯥ ꯑꯣꯖꯥ ꯇꯧꯕꯗꯣ
ꯎꯝ ꯋꯥ ꯆꯃꯨꯗꯤ ꯑꯣꯖꯥ ꯍꯥꯏꯕꯗꯤ ꯃꯤ ꯑꯗꯨꯝ ꯇꯥꯛꯄꯅꯤꯅꯀꯣ
ꯍꯣꯏ ꯂꯋꯥꯔ ꯀ꯭ꯂꯥꯁ ꯑꯃ ꯑꯣꯏꯌꯨꯒꯦꯀꯣ
ꯎꯝ ꯗꯨꯝꯝꯕꯨ ꯁꯀꯨꯜ ꯑꯗꯨ ꯃꯥꯂꯦꯀꯣ ꯎꯝ ꯐꯥꯗꯔ ꯁꯤꯁꯇꯔ ꯑꯩꯈꯣꯏꯁꯨ ꯑꯦꯁꯤꯌꯥ ꯃꯈꯣꯏ ꯃꯈꯥ ꯂꯩꯕꯁꯨ ꯌꯥꯝ ꯋꯥꯔꯝꯒꯅꯤ
ꯀꯔꯤ ꯍꯥꯏꯕ
ꯐꯗꯔ ꯁꯤꯁꯇꯔ ꯈꯣꯏꯒꯤ ꯃꯈꯥꯗ ꯂꯩꯕ ꯈꯣꯏꯁꯨ ꯈꯔꯗꯤ ꯋꯥꯔꯝꯒꯅꯤ ꯍꯥꯏꯕ ꯎꯝ ꯈꯔꯦ ꯗꯤꯅꯨꯡꯉꯥꯏ ꯅꯨꯡꯉꯥꯏꯕꯗꯤ ꯌꯥꯎꯕꯅꯦ ꯑꯗꯨꯕꯨ ꯈꯔ ꯈ ꯑꯣꯏꯗꯤꯀꯣ ꯌꯥꯕꯅꯦ
ꯑꯗꯨꯅꯦ
ꯎꯝ ꯐꯤ ꯁꯥꯕ꯭ꯔꯥ ꯅꯍꯥꯟ ꯍꯧꯖꯤꯛꯀꯥꯟ
ꯍꯗ
ꯎꯝ ꯊꯥꯅꯤꯡꯉꯥꯏ ꯃꯥꯟꯕ
ꯑꯩꯗꯤ ꯐꯩꯁꯥꯅꯤꯅ ꯍꯥꯏꯗꯤ
ꯑꯩꯈꯣꯏꯗ ꯏꯟꯇꯔꯦꯁꯇ ꯂꯩꯇꯕꯒꯤꯅꯦ
ꯎꯝ ꯈꯪꯅꯤꯡꯗꯕꯒꯤꯅꯦ
ꯎꯝ ꯈꯪꯅꯤꯡ ꯅꯣꯏꯒꯤꯅꯦ ꯂꯥꯏꯔꯤꯛꯇ ꯆꯪꯕ ꯁꯥꯔꯒ ꯑꯁ ꯂꯣꯏꯔꯦ
ꯂꯩꯔꯤ ꯂꯔꯤꯛꯗꯁꯨꯣ ꯆꯥꯡꯪꯗ ꯀꯔꯤꯅꯣ ꯈꯪꯗ
ꯅꯪꯗꯤ ꯌꯥꯝ ꯆꯥꯡ ꯉꯥꯡꯕꯅꯤꯍꯦ
ꯆꯪꯗꯦ
ꯑꯔꯤ ꯌꯥꯝ ꯆꯪꯕ ꯁꯥꯔꯒ ꯑꯁ ꯍꯌꯦꯡ ꯃꯣꯏ ꯁꯤꯒꯗꯧꯔꯦ ꯝ
ꯀꯣꯛ ꯌꯥꯗ꯭ꯔꯦ ꯑꯩ ꯍꯧꯖꯤꯛ ꯂꯥꯏꯔꯤꯛ ꯄꯥꯔꯦꯗꯅ ꯍꯧꯖꯤꯛ ꯋꯥꯗ ꯃꯤꯅꯤꯡ ꯋꯥꯗ ꯃꯤꯅꯤꯡꯒꯨꯝꯕ ꯌꯦꯡꯒ ꯈꯪꯕꯗꯣ
ꯎꯝ
ꯃꯊꯪꯗ ꯇꯦꯛꯁꯕꯨꯛ ꯑꯅꯧꯕ ꯑꯃꯨꯛ ꯄꯥꯔꯦ ꯑꯗꯨ ꯋꯥꯔꯗ ꯃꯤꯅꯤꯡꯗꯣꯞ ꯆꯞ ꯃꯥꯟꯅꯥꯅ ꯊꯦꯡꯅꯔꯁꯨꯀꯣ ꯑꯃꯨꯛ ꯀꯥꯎꯔꯅꯦꯕ
ꯎꯝ ꯅꯪ ꯏꯪꯂꯤꯁ ꯂꯧꯕꯗꯣ ꯌꯥꯝ ꯍꯩꯌꯦ ꯑꯩꯗꯤ ꯑꯦꯁ ꯂꯣꯏꯃꯛ ꯀꯥꯎꯔꯅꯤ
ꯀꯒꯥꯔꯤꯅ ꯌꯥꯝꯃꯨ ꯋꯥꯌꯦ
ꯎꯝ ꯅꯪ ꯄꯣꯏꯝꯒꯨꯝꯕ ꯑꯗꯨꯒꯨꯝꯕ ꯏꯕ꯭ꯔꯥ
ꯏꯦ ꯏꯗꯦ ꯏꯗ
ꯎꯝ ꯏꯅꯤꯡꯉꯥꯏ ꯃꯝꯕ
ꯏꯅꯤꯡꯗ꯭ꯔꯦ ꯅꯍꯥꯟꯅꯦ ꯌꯥꯝ ꯏꯅꯤꯡꯕꯅꯦꯕ ꯑꯩꯗ
ꯏꯁꯇꯣꯔꯤꯒꯨꯝꯕ ꯌꯥꯝ ꯏꯅꯤꯡꯉꯥꯏ ꯃꯌꯥꯝꯗ
ꯌꯦꯥꯏ ꯀꯥꯏꯥꯏ ꯂꯩꯗꯒꯤ
ꯍꯥꯥ
ꯀꯁꯥꯟꯅ ꯃꯗꯔ ꯃꯔꯇ
ꯎꯝ
ꯇꯔꯥ ꯇꯔꯥ ꯍꯦꯜꯂꯦꯕ ꯑꯗꯨꯒꯤ ꯄꯦꯁꯇꯨꯗꯤ ꯂꯣꯏꯔꯦꯍꯦ ꯃꯔꯤ ꯃꯉꯥ ꯏꯕꯅꯦꯕ ꯀꯥꯏꯗꯒꯤ ꯀꯣꯛ ꯀꯣꯛ ꯊꯥꯖꯤꯜꯂꯒ ꯑꯦ ꯉꯝꯗ ꯉꯝꯗ
ꯏꯪꯂꯤꯁꯁꯦ ꯑꯗꯨꯝ ꯄꯥꯁꯇꯤ ꯇꯧꯕ ꯅꯨꯡꯉꯥꯏꯌꯦ ꯑꯗꯨꯕꯨ ꯀꯩ ꯍꯥꯏꯁꯤꯔꯥ ꯋꯥꯔꯤꯗꯣ ꯌꯥꯝ ꯁꯥꯡꯕꯒꯤ ꯑꯩꯗꯤ ꯏꯅꯤꯡꯉꯥꯏ ꯇꯂ ꯑꯦꯛꯖꯥꯝꯗ
ꯕꯦꯛ ꯆꯥꯔꯤꯅꯦ ꯃꯤ ꯃꯌꯥꯝ
ꯑꯩꯗꯣ ꯑꯩꯗꯣ ꯏꯪꯂꯤꯁ ꯖꯦꯅꯦꯔꯤꯛ ꯂꯧꯋꯦꯕ ꯑꯗꯣ ꯎꯝ ꯑꯗꯨꯝ ꯌꯥꯗꯤ ꯌꯥꯏꯌꯦ ꯄꯥꯁ ꯀꯨꯝꯕꯗꯤ ꯑꯗꯨꯝ ꯄꯥꯁ ꯇꯧꯕꯗꯤ ꯑꯗꯨꯝ ꯅꯨꯡꯉꯥꯏꯌꯦ ꯑꯗꯨꯕꯨ ꯏꯕꯥꯗꯣ ꯑꯟꯁꯥꯔ ꯑꯦꯛꯖꯥꯝꯗ ꯏꯕꯥꯗꯣ ꯑꯩꯗꯤ ꯌꯥꯝ ꯋꯥꯏꯌꯦ
ꯁꯤ ꯈꯔ ꯂꯥꯏꯗꯧ ꯃꯥꯜꯂꯦ ꯍꯥꯏꯗꯤ ꯀꯩꯅꯣ ꯄꯣꯔꯁꯟꯗꯣ
ꯎꯝ
ꯑꯣꯅꯔꯁꯗꯤ ꯈꯔ ꯋꯥꯏꯑꯦꯕ
ꯎꯝ ꯌꯥꯝ ꯇꯝꯔꯝꯒꯅꯤꯀꯣ ꯅꯈꯣꯏꯗꯣ
ꯍꯣꯏ ꯃꯥꯒꯤ ꯀꯩꯅꯣꯗꯣ ꯀꯔꯤ ꯀꯔꯤꯅꯣ ꯌꯥꯝ ꯇꯝꯃꯦ ꯑꯁ
ꯎꯝ ꯑꯩꯈꯣꯏꯅ ꯇꯝꯕꯗꯣ ꯕ꯭ꯔꯤꯇꯤꯁꯀ ꯏꯟꯗꯤꯌꯥꯟ ꯂꯤꯇ꯭ꯔꯦꯆꯔꯒꯨꯝꯕꯀꯣ ꯑꯗꯨꯒꯨꯝꯕ ꯇꯝꯃꯦ ꯏꯟꯗꯤꯌꯟꯒꯤꯗꯤ